ꯂꯣ ꯇꯥꯌꯦ ꯍꯨꯖꯤꯛ
ꯑꯣ ꯑꯥ ꯇꯥꯏꯌꯦ ꯑꯗꯨꯝ ꯍꯨꯖꯤꯛ ꯐꯖꯅ
ꯑꯩꯅ ꯑꯃꯨꯛ ꯇꯥꯗꯕꯖꯥꯠꯔꯥ ꯈꯟꯕ ꯍꯥ ꯑꯣꯏꯔꯝꯗꯧ ꯃꯥꯟꯗꯦ ꯆꯥꯛ ꯆꯥꯔꯕꯣ ꯑꯁ ꯆꯥꯛ ꯏꯟꯁꯥꯡ ꯊꯣꯡꯗ꯭ꯔꯤ ꯑꯁ ꯌꯥꯔꯔ‌ꯣꯏꯗ ꯏꯁ ꯌꯥꯔꯔꯣꯏ ꯅꯪ ꯄꯨꯡ ꯀꯌꯥꯗ ꯍꯧꯒꯠꯀꯦ
ꯍꯥ
ꯀꯌꯥꯗ ꯍꯧꯒꯠꯀꯦ ꯅꯪꯗꯤ ꯑꯦ ꯑꯩꯈꯣꯏꯗꯤ ꯌꯥꯍꯧ ꯌꯥꯝ ꯉꯜꯂꯤꯗꯥ
ꯑꯩꯈꯣꯏꯗꯤ ꯍꯥꯏꯗꯤ ꯍꯥꯏꯕ ꯍꯥꯏꯗꯤ ꯍꯥꯏꯕ ꯏꯟꯕ ꯄꯥꯈꯪꯅꯤꯅ ꯌꯥꯍꯧ ꯉꯟꯇꯥ ꯍꯧꯒꯠꯂꯒ
ꯍꯥ ꯍꯥ ꯐꯔ‌ꯦ ꯐꯔ‌ꯦ
ꯌꯔꯥꯔꯣꯏ ꯂꯩꯁꯥꯕꯤꯅ ꯌꯥꯍꯧ ꯊꯦꯡꯉꯥꯗꯤ
ꯏꯟ ꯌꯨꯝꯄꯜꯂ
ꯑꯃꯨꯃꯨꯛ ꯇꯞꯄꯦ ꯅꯪ ꯉꯥꯡꯕꯥꯁꯦ
ꯅꯪ ꯄꯥꯈꯪ ꯑꯣꯏꯔꯤꯀꯥꯟꯗꯒꯤ ꯀꯩꯅꯣ ꯇꯧꯕ ꯋꯥꯅꯦꯕ ꯅꯨꯄꯤ ꯊꯤꯔꯗꯤ ꯌꯥꯔꯣꯏ ꯍꯥꯏꯕꯅꯤ
ꯑꯣ ꯅꯪ ꯅꯨꯄꯤ ꯊꯤꯔꯥꯕꯣ ꯍꯥꯏꯁꯦ ꯑꯦ ꯅꯨꯄꯤ ꯊꯤꯔꯥꯕ ꯂꯨꯍꯣꯡꯉꯥꯕꯣ ꯍꯥꯏꯁꯦ
ꯅꯪ ꯂꯨꯍꯣꯡꯉꯥꯗꯤ ꯍꯥꯏꯕ ꯌꯥꯔꯔꯣꯏ ꯍꯥꯏꯕ
ꯀꯩꯒꯤ
ꯑꯗꯨ ꯇꯧꯒꯟꯕꯥꯅꯦ ꯅꯨꯄꯥꯁꯤꯡꯗꯤ
ꯎꯝ ꯈꯪꯗꯦ ꯑꯗꯨꯗꯤ ꯂꯨꯍꯣꯡꯗ꯭ꯔꯤꯕꯅꯤꯅ ꯈꯪꯗꯦ ꯂꯨꯍꯣꯡꯉ ꯀꯥꯟꯗ ꯈꯪꯉꯅꯤ
ꯑ ꯑ ꯐꯗ ꯐꯅꯤ
ꯑꯧ ꯆꯥꯔꯖ ꯀꯨꯝꯕꯒ ꯑꯃꯗ ꯆꯠꯇꯕ꯭ꯔꯣ ꯉꯁꯤ
ꯆꯥ꯭ꯔꯆ ꯉꯁꯤ ꯀꯩꯅꯣ ꯅꯣꯡꯁꯦ ꯀꯩꯅꯣ ꯇꯧꯕꯒꯤ ꯆꯠꯅꯤꯡꯗ꯭ꯔꯕ ꯑꯗꯨꯒꯤ ꯆꯠꯇ꯭ꯔꯦ
ꯑꯣ ꯑꯗꯨ ꯇꯨꯝꯕ ꯂꯩꯔꯦ ꯑꯗꯨꯝ ꯇꯟꯗꯅ
ꯍ ꯎꯝ ꯅꯣꯡ ꯆꯨꯔꯗꯤ ꯆꯠꯄ ꯅꯨꯡꯉꯥꯏꯇꯦꯅ
ꯑꯥ ꯑꯗꯨꯕꯨꯗꯤ ꯂꯝꯕꯤꯅꯨꯡ ꯅꯨꯡꯉꯥꯏꯇꯕ ꯈꯣꯠꯄ ꯑꯩꯅ ꯈꯜꯂꯤꯁꯤꯅ ꯍꯥꯏꯗꯤ ꯍꯥꯏꯕ ꯏꯟꯕ ꯃꯔꯝ ꯃꯣꯛꯄ ꯂꯩꯁꯥꯕꯤꯅꯤ ꯈꯜꯂꯨꯔꯦ ꯑꯗꯨꯒ ꯈ꯭ꯋꯥꯏꯗꯩ ꯇꯟꯕ ꯑꯣꯏ ꯂꯩꯔꯝꯃꯦꯅꯦ
ꯁꯤ ꯁꯤꯁ ꯋꯥꯍꯩꯗꯤ ꯍꯦ ꯌꯥꯝ ꯇꯟꯕꯒꯤꯗ ꯑꯩ ꯑꯩꯉꯣꯟꯗꯒꯤ ꯌꯥꯝ ꯈꯪꯕꯒꯤ ꯇꯥꯏꯞꯇ ꯍꯥꯏ
ꯑꯦ ꯑꯗꯨꯒ ꯍꯥꯟꯅꯕꯨꯗꯤ ꯈꯪꯗꯦꯕ ꯑꯗꯣ ꯍꯨꯖꯤꯛ ꯁꯨꯝ ꯋꯥꯔꯤ ꯁꯥꯔꯀꯥꯟꯗ ꯈꯪꯉꯛꯏꯁꯤꯅꯤ
ꯅꯪ ꯉꯁꯤ ꯈꯗꯥ ꯋꯥꯔꯤ ꯁꯥꯔꯒ ꯀꯃꯥꯏꯅ ꯈꯪꯗ‌ꯣꯏꯕ
ꯑꯧ ꯍꯧꯖꯤꯛ ꯄꯨꯡ ꯀꯌꯥ ꯇꯥꯔꯒꯦ ꯌꯦꯡꯉꯣꯅꯦ ꯍꯧꯖꯤꯛ ꯄꯨꯡ ꯑꯥ ꯃꯥꯄꯟꯒ ꯀꯩꯅꯣ
ꯀꯣ ꯑꯩ ꯍꯥꯏꯒꯦꯕ ꯀꯩꯝꯇ ꯂꯩꯇꯦꯅ ꯑꯗꯨꯝ ꯍꯤꯞꯄꯒ ꯂꯩꯕ ꯋꯥꯅꯦꯕ
ꯑꯥꯎ ꯀꯩꯁꯨ ꯀꯥꯏꯗꯦꯗꯥ ꯑꯗꯨꯝ ꯑꯇꯟꯕ ꯑꯇꯟꯕꯤ ꯂꯩꯁꯥꯕꯤꯅꯤ ꯍꯥꯏꯔꯖꯨ ꯀꯩꯁꯨ ꯏꯀꯥꯏꯅꯤꯡꯉꯥꯏ ꯂꯩꯇꯦ ꯀꯩꯅꯣ
ꯎꯝ ꯎꯝ ꯍꯣꯏ ꯍꯣꯏ ꯀꯩꯁꯨ ꯀꯥꯏꯗꯦ ꯍꯥꯏꯅꯤꯡ ꯍꯥꯏꯅꯤꯡꯕ ꯍꯥꯏꯌꯨ
ꯑꯧ
ꯑꯧ ꯀꯥꯏꯅ ꯅꯪꯗꯤ ꯆꯥꯛ ꯆꯥꯔꯕꯣ
ꯆꯥꯛ ꯆꯥꯥꯗ꯭ꯔꯤꯗ
ꯅꯪꯖꯨ ꯊꯦꯡꯉꯤꯅꯦ ꯑꯗꯨꯗꯤ
ꯑꯦ ꯆꯥꯛ ꯆꯥꯛꯇꯤ ꯊꯦꯡꯅ ꯆꯥꯕ ꯌꯥꯏ ꯍꯧꯒꯠꯄꯗꯣ ꯉꯟꯅ ꯍꯧꯒꯠꯂ ꯂꯣꯏꯔꯦ
ꯌꯥꯗꯦ ꯊꯦꯡꯅ ꯆꯥꯕ ꯍꯎꯠ-ꯍꯧꯎꯠꯅ ꯊꯦꯡꯅ ꯍꯧꯒꯠꯄꯒꯤꯅꯦ ꯊꯦꯡꯅ ꯆꯥꯔꯤꯗꯨ
ꯍꯥꯏꯗꯤ ꯑꯌꯨꯛꯀꯤ ꯆꯥꯕꯗꯣ ꯑꯌꯨꯛꯀꯤ ꯆꯥ ꯊꯛꯄ ꯈꯣꯠꯄꯁꯤꯡꯗꯣ ꯉꯟꯅ ꯂꯣꯏꯅ ꯃꯊꯛ ꯍꯥꯏꯗꯤ ꯑꯗꯨꯗ ꯈꯔ ꯍꯦꯟꯅ ꯌꯥꯝꯅ ꯇꯧꯁꯤꯟꯈꯤꯕꯒꯤ ꯂꯥꯝꯗꯕ ꯍꯥꯏꯇꯥꯔꯦ
ꯑꯪ ꯑꯩꯅ ꯃꯤꯠꯅ ꯃꯤꯠꯅ ꯎꯗꯕꯅꯤꯅ ꯊꯥꯖꯅꯤꯡꯉꯥꯏ ꯂꯩꯇꯦ
ꯎꯝ
ꯀꯩꯝ ꯊꯛꯇ꯭ꯔꯤꯕꯣ ꯍꯥꯏꯖꯦ ꯌꯥꯗꯦ ꯀꯩꯝ ꯇꯥꯗ꯭ꯔꯤꯕꯣ
ꯇꯥꯈ꯭ꯔꯦ ꯑꯩꯗꯤ
ꯎꯝ ꯑꯩ ꯇꯥꯕꯁꯦ ꯏꯁꯤꯡ ꯏꯁꯤꯡꯒꯨꯝꯕ ꯈꯔ ꯇꯪꯗꯤ ꯍꯦꯟꯂꯝꯗꯨ
ꯍꯩꯔꯝꯗꯧ ꯃꯥꯟꯗꯦꯗ ꯅꯪ ꯈꯥꯡꯁꯨ ꯑꯩ ꯃꯤ ꯐꯖꯅ ꯀꯩꯅꯣ ꯇꯧꯈ꯭ꯔꯕꯅꯤ
ꯑꯣ ꯀꯩꯁꯨ ꯀꯥꯏꯗꯦꯗꯅ ꯑꯗꯨꯝ ꯂꯩꯁꯥꯕꯤ ꯇꯟꯒꯟꯕ
ꯎꯝ ꯌꯥꯝ ꯇꯜꯂꯦ ꯂꯩꯁꯥꯥꯕꯤꯁꯦ
ꯃꯥꯅꯦ ꯍꯧꯖꯤꯛꯀꯥꯟ ꯂꯩꯁꯥꯕꯤ ꯂꯣꯏ ꯇꯟꯒꯔꯦ
ꯎꯝ ꯅꯨꯄꯤ ꯊꯤ ꯑꯗꯨꯅꯦ ꯅꯨꯄꯤ ꯊꯤꯗꯕꯤꯗ ꯂꯩꯈ꯭ꯔꯣ ꯅꯪꯁꯨ
ꯀꯩꯕꯥ
ꯅꯨꯄꯤ ꯊꯤꯗꯕꯤꯗ ꯂꯩꯔꯣ ꯂꯩꯁꯥꯕꯤ ꯑꯇꯟꯕꯁꯤꯡꯗꯣ ꯂꯧꯔꯅꯨ ꯍꯥꯏꯕ
ꯂꯧꯔꯔꯣꯏ ꯂꯧꯔꯔꯣꯏ ꯑꯩ ꯂꯧꯒꯦ ꯈꯜꯂꯝꯕꯅꯦꯕ ꯑꯗꯨ
ꯎꯝ ꯂꯧꯗꯕꯤꯗ ꯅꯪ ꯅꯊꯟꯗ ꯑꯗꯨꯝ ꯂꯩꯔꯣ
ꯎꯝ ꯑꯦ ꯑꯗꯨꯖꯨ ꯌꯥꯔꯣꯏꯍꯦ ꯑꯗꯨꯗꯤ ꯋꯥꯅꯤ
ꯁꯤꯏꯁ ꯀꯩꯒꯤ ꯋꯥꯗꯣꯏꯕ ꯋꯥꯔꯣꯏꯍꯦ
ꯑꯦ ꯀꯃꯥꯏꯅ ꯏꯇꯣꯝ ꯍꯤꯡꯗꯣꯏꯅꯣ
ꯇꯣꯝꯅ ꯂꯩꯕꯅꯕ ꯍꯦꯟꯅ ꯅꯨꯡꯉꯥꯏꯒꯅꯤ
ꯎꯝ ꯑꯗꯨ ꯃꯇꯥꯡ ꯃꯇꯥꯡꯒꯤ ꯂꯩꯗꯅ ꯍꯥꯏꯗꯤ ꯍꯌꯦꯡꯋꯥꯏ ꯅꯥꯕ ꯌꯦꯛꯄ ꯌꯥꯎꯔꯛꯄꯗ ꯁꯦꯕꯥ ꯁꯦꯕꯤ ꯀꯅꯥ ꯇꯧꯗꯨꯏꯕ ꯑꯍꯟ ꯑꯣꯏꯁꯜꯂꯛꯀꯅꯤ ꯑꯗꯨꯏꯖꯨ ꯈꯟꯗ ꯌꯥꯕ꯭ꯔꯣ
ꯑꯣ ꯌꯥꯝ ꯈꯪꯉꯦ ꯌꯥꯝ ꯈꯪꯉꯦ
ꯎꯝ ꯑꯩꯏ ꯑꯩꯈꯣꯏꯔꯣꯝꯗꯁꯨ ꯅꯣꯡ ꯇꯥꯔꯛꯑꯦ ꯁꯤ ꯇꯨꯝꯕ ꯅꯨꯡꯉꯥꯏꯅꯤ
ꯅꯣꯡ ꯀꯥꯟꯟꯅ ꯇꯥꯕ꯭ꯔꯣ
ꯎꯝ ꯍꯧꯖꯤꯛ ꯖꯝ ꯖꯝ ꯖꯝ ꯇꯥꯔꯦ
ꯑꯣ
ꯑꯩꯁꯨ ꯖꯝꯖꯝ ꯍꯥꯏꯁꯦ ꯌꯥꯝ ꯀꯥꯍꯦꯟꯅ ꯀꯟꯕꯗꯤ ꯅꯠꯇꯦꯅ ꯑꯗꯨꯝ ꯅꯨꯡꯁꯥꯁꯨ ꯑꯗꯨꯝ ꯊꯣꯛꯑꯦ ꯑꯗꯨꯒ ꯑꯗꯨꯝ ꯅꯣꯡꯁꯨ ꯑꯗꯨꯝ ꯈꯔ ꯈꯔ ꯇꯥꯕ ꯍꯧꯔꯛꯄꯗꯣ
ꯑꯣ
ꯑꯩꯅ ꯉꯥꯡꯕ ꯑꯗꯨꯝ ꯈꯣꯟꯖꯦꯜ ꯐꯖꯅꯥ ꯇꯥꯕ꯭ꯔꯥ
ꯇꯥꯏꯌꯦ ꯑꯩꯗꯤ ꯅꯪ ꯇꯥꯗ꯭ꯔꯕꯣ ꯀꯩꯅꯣ ꯇꯧꯋꯦꯕ ꯅꯪ ꯄꯨꯡ ꯀꯌꯥꯗ ꯍꯧꯒꯠꯀꯦ ꯉꯁꯤ
ꯀꯩꯕꯥ
ꯄꯨꯡ ꯀꯌꯥꯗ ꯍꯧꯒꯠꯀꯦ ꯍꯥꯏꯕ
ꯑꯁ ꯑꯩꯈꯣꯏꯗꯤ ꯌꯥꯍꯧ ꯌꯥꯝ ꯉꯟꯕ ꯑꯩꯗꯤ ꯑꯐꯕꯅꯦ ꯄꯨꯡ ꯅꯤꯄꯥꯟꯗ ꯍꯧꯒꯠꯂꯦ
ꯁꯤꯁ ꯅꯤꯄꯥꯟ ꯇꯥꯔꯦꯅꯦ
ꯑꯦ ꯄꯨꯡ ꯅꯤꯄꯥꯟꯁꯤꯕꯨ ꯊꯦꯡꯃꯜꯂꯝꯅꯤꯗ
ꯑꯗꯨꯅꯦ ꯊꯦꯡꯃꯜꯂꯦ ꯍꯥꯏꯕꯅꯦ
ꯃꯥꯅꯦ ꯉꯔꯥꯡꯗꯣ ꯇꯨꯝꯕ ꯌꯥꯗꯕ
ꯎꯝ ꯊꯦꯡꯉꯁꯨ ꯇꯨꯝꯕꯒꯤꯅꯤ ꯉꯔꯥꯡ
ꯎꯝ ꯎꯝ ꯎꯝ
ꯑꯩꯁꯨ ꯑꯩꯈꯣꯏꯅꯤ ꯀꯩꯅꯣ ꯇꯧꯕꯗ ꯏꯃꯥꯟꯅꯕ ꯑꯃꯗ ꯑꯩꯁꯨ ꯀꯣꯜ ꯇꯧꯋꯦꯕꯀꯣ
ꯎꯝ
ꯇꯨꯝꯕ ꯌꯥꯗꯕꯒꯤ ꯃꯥꯁꯨ ꯋꯥꯔꯤ ꯁꯥꯔꯒ ꯂꯩꯌꯦꯕ ꯑꯩꯈꯣꯏꯅꯤꯁꯨ
ꯎꯝ ꯑꯗꯨꯗꯤ ꯍꯥꯏꯗꯤ ꯅꯪꯅ ꯅꯪ ꯑꯩꯗꯤ ꯀꯩꯝ ꯈꯜꯂꯤꯖꯦ ꯅꯪ ꯊꯦꯡꯅ ꯇꯨꯝꯕꯒꯤ ꯉꯔꯥꯡ ꯊꯦꯡ ꯇꯨꯝꯕꯒꯤ ꯉꯁꯤꯖꯦ ꯊꯦꯡꯅ ꯍꯧꯒꯠꯄ ꯃꯥꯜꯂꯨꯔꯦꯕ ꯑꯗꯨꯗꯤ ꯅꯪꯁꯦ ꯑꯗꯨꯝ ꯅꯨꯡꯇꯤꯖꯤꯡꯒꯤ
ꯎꯝ ꯏꯁ ꯊꯦꯡꯉꯦ ꯅꯪ ꯁꯦ ꯁꯦꯁ ꯁꯦꯁ ꯑꯣꯟꯅꯔꯦ ꯀꯥꯏꯅ
ꯑꯣ ꯈꯪꯉꯦ ꯈꯪꯉꯦ ꯉꯁꯤꯗꯒꯤ
ꯑꯥ ꯅꯪ ꯈꯪꯕꯗꯣ ꯑꯆꯨꯝ ꯑꯣꯏꯅ ꯑꯗꯨꯝ ꯂꯧꯔꯣ ꯑꯗꯨꯏ ꯇꯥꯔꯗꯤ
ꯎꯝ ꯃꯥꯅ
ꯇꯨꯝꯕ ꯁꯨꯛꯌꯥ ꯌꯥꯗꯦꯕ ꯉꯔꯥꯡꯗꯤ ꯑꯗꯨꯒꯤꯅꯦ ꯑꯩꯅ ꯊꯦꯡꯉ ꯏꯃꯥꯟꯅꯕꯤ ꯑꯣ ꯑꯗꯨꯝ ꯊꯦꯡꯉ ꯇꯨꯝꯃꯦꯕ ꯑꯗꯨꯒꯤ ꯋꯥꯔꯤ ꯁꯥꯔꯤꯕ
ꯃꯥꯅꯦ ꯃꯥꯅꯦ ꯃꯥꯅꯦ ꯊꯦꯡꯉ ꯇꯨꯝꯕꯗ ꯍꯥꯏꯖꯤꯟꯒꯗꯕꯅꯤ ꯊꯦꯡꯉ ꯇꯨꯝꯃꯦꯅ ꯑꯗꯨꯝ ꯊꯦꯡꯅ ꯇꯨꯝꯗ꯭ꯔꯁꯨ ꯑꯗꯨꯝ ꯊꯦꯡꯅ ꯍꯧꯒꯠꯂꯦ ꯍꯥꯏꯕꯗ ꯀꯅꯥꯝ ꯁꯥꯎꯔꯣꯏ
ꯍꯥꯏꯖꯤꯟꯒꯗꯧꯕꯅꯦ ꯀꯥꯢꯅ ꯄꯨꯡ ꯀꯌꯥꯗ ꯇꯨꯝꯒꯦ ꯅꯪ ꯍꯥꯏꯔꯣ ꯑꯗꯨꯗꯤ ꯉꯔꯥꯡ
ꯉꯔꯥꯡ ꯑꯩ ꯊꯦꯡꯉꯦ ꯑꯗꯨ ꯉꯁꯤ ꯑꯗꯨꯝ ꯉꯟꯅ ꯉꯁꯤꯁꯨ ꯑꯗꯨꯝ ꯊꯦꯡꯅ ꯍꯧꯒꯠꯂꯦ
ꯑꯗꯣ ꯄꯨꯡ ꯀꯌꯥꯗ ꯍꯥ ꯑ ꯇꯨꯝꯒꯦ ꯍꯥꯏꯕꯅꯦ
ꯑꯩ ꯉꯔꯥꯡ ꯊꯦꯡꯉꯦ ꯑꯃ ꯃꯈꯥꯏ ꯑꯗꯨꯝ ꯑꯗꯨꯃꯥꯏꯅ ꯇꯥꯔꯝꯗꯧ ꯃꯥꯜꯂꯦ
ꯅꯪꯅ ꯈꯔ ꯉꯟꯅ ꯇꯨꯝꯃꯤꯅꯦ ꯑꯗꯨꯗꯤ
ꯎꯝ ꯑꯦ ꯑꯩꯅ ꯅꯣꯡꯉꯣꯗ ꯀꯅꯥ ꯑꯩꯅ ꯅꯉꯣꯟꯗ ꯊꯦꯡꯅ ꯇꯨꯝꯃꯨ ꯍꯥꯏꯕ꯭ꯔꯣ
ꯍꯥꯏꯗꯦ ꯑꯗꯨ ꯑꯣꯏꯔꯁꯨ ꯇꯨꯝꯕ ꯌꯥꯗꯕꯅꯤꯅ ꯇꯨꯝꯗꯕ ꯑꯗꯨꯒꯤꯅꯤ ꯀꯩꯅꯣ ꯇꯨꯝꯕ ꯌꯥꯗꯕꯗꯣ
ꯅꯣꯏꯒꯤ ꯍꯨꯏ ꯍꯧꯗꯣꯡꯒ ꯂꯩꯇ꯭ꯔꯣ
ꯍꯨꯢꯁꯦ ꯂꯩꯗꯤ ꯂꯩꯕꯅꯦ
ꯑꯣ ꯂꯩꯗꯤ ꯂꯩꯕ
ꯎꯝ ꯍꯧꯗꯣꯡꯁꯨ ꯂꯏꯌꯦ
ꯑꯩꯈꯣꯏꯁꯨ ꯍꯧꯗꯣꯡ ꯑꯅꯤ ꯂꯩ ꯍꯧꯗꯣꯡ ꯑꯅꯤ ꯂꯩ ꯑꯗꯨꯒ ꯍꯨꯏ ꯑꯃ
ꯑꯥ
ꯍꯨꯏꯕꯨꯗꯤ ꯑꯃꯣꯕꯅꯤ ꯀꯨꯆꯨ ꯑꯩꯒ ꯆꯞ ꯃꯥꯟꯅꯩ
ꯁꯤꯁ ꯐꯖꯕꯅꯦ ꯑꯃꯨꯕꯁꯨ
ꯎꯝ ꯃꯥꯅꯦ ꯐꯖꯅꯤ
ꯑꯁꯦꯡꯕꯅꯦ ꯐꯖꯕꯅꯦ ꯀꯩꯅꯣ
ꯎꯝ ꯑꯃꯨꯕ ꯐꯖꯕꯅꯤ ꯑꯃꯨꯕꯁꯦ ꯀꯅꯥꯝꯇ ꯄꯥꯝꯕꯤꯔꯣꯏ ꯑꯁꯦꯡꯕꯗꯅꯤ ꯆꯤꯟꯗꯗꯤ ꯐꯖꯩ ꯐꯖꯩꯑꯕ
ꯁꯤꯁ
ꯍꯣꯏ ꯍꯨꯏꯒꯨꯝꯕꯗꯕꯨꯗꯤ ꯑꯗꯨꯝ ꯑꯃꯨꯕ ꯑꯗꯨꯝ ꯄꯥꯝꯒꯤꯅꯤꯀꯣ ꯃꯤꯗꯗꯤ ꯑꯃꯨꯕꯁꯤ ꯀꯅꯥꯝ ꯄꯥꯝꯗꯦꯕ ꯋꯥꯍꯩꯒꯤ ꯋꯥꯅꯤ ꯑꯗꯨꯗꯤ
ꯅꯠꯇꯦꯅꯦ ꯋꯥꯍꯩꯒꯤ ꯅꯠꯇꯦ ꯃꯤ ꯑꯃꯨꯕ ꯈꯨꯗꯤꯡ ꯀꯅꯥꯅ ꯄꯥꯝꯗꯦ ꯍꯥꯏꯕꯅꯣ ꯃꯤ ꯃꯤ ꯃꯁꯥ ꯃꯁꯥꯒꯤ ꯑꯄꯥꯝ ꯄꯥꯝꯕ ꯇꯥꯏꯅꯦ
ꯃꯥꯅꯦ ꯑꯗꯨꯕꯨ ꯃꯨꯗꯕꯗꯤ ꯃꯥꯒꯤ ꯍꯥꯏꯗꯤ ꯃꯤꯅ ꯄꯥꯝꯅꯕꯩ ꯆꯥꯡꯗꯣ
ꯎꯝ ꯎꯝ ꯑꯁ ꯑꯗꯨ ꯑꯣꯏꯔꯁꯨ ꯑꯃꯨꯛ ꯋꯥ ꯑꯉꯧꯕ ꯀꯩꯅꯣ ꯇꯥꯎꯗꯦꯗ
ꯃꯥꯅꯦꯗ ꯍꯣꯏ ꯑꯃꯨꯕ ꯑꯉꯧꯕ ꯊꯤꯕ ꯂꯩꯇꯦ ꯍꯧꯖꯤꯛꯇꯤ ꯀꯔꯤꯗ ꯄꯩꯁꯥꯗ
ꯁꯤꯁ ꯄꯩꯁꯥꯅꯁꯨ ꯌꯥꯗꯦꯗꯥ ꯃꯤ ꯍꯥꯏꯕꯗꯤ ꯅꯨꯡꯁꯤꯅꯗ꯭ꯔꯗꯤ
ꯑꯩꯖꯦ ꯑꯅꯝꯕꯅꯗꯤ ꯄꯩꯁꯥꯗ ꯉꯥꯛꯇꯅꯤꯅꯦ ꯍꯧꯖꯤꯛ ꯆꯠꯅꯔꯤꯖꯤꯡꯖꯦ ꯍꯥꯏꯗꯤ ꯍꯧꯖꯤꯛꯀꯤ ꯃꯇꯝꯖꯤꯗꯕꯨ ꯍꯥꯏꯕ ꯍꯣꯏ ꯑꯦꯕ꯭ꯔꯤ ꯃꯤ ꯈꯨꯗꯤꯡꯃꯛꯇꯤ ꯅꯠꯇꯦꯀꯣ ꯃꯤ ꯂꯣꯏꯅꯃꯛ ꯑꯅꯝꯕꯅꯗꯤ ꯍꯧꯖꯤꯛꯇꯤ ꯁꯦꯜꯕꯨ ꯄꯥꯏꯔꯗꯤ ꯑꯗꯨꯝ ꯑꯦꯅꯤ ꯑꯣꯏꯊꯣꯛꯇꯕ ꯍꯥꯏꯗꯤ ꯇꯧꯕ ꯉꯝꯗꯕ ꯂꯩꯇ꯭ꯔꯦ ꯁꯦꯜ ꯄꯥꯏꯔꯗꯤ ꯑꯗꯨꯝ ꯂꯣꯏ ꯑꯣꯏꯊꯣꯛꯑꯦ ꯐꯅ ꯁꯃꯥꯖꯅ ꯌꯥꯒꯦꯔꯥ ꯌꯥꯔꯣꯏꯒꯦꯔꯥ ꯑꯗꯨꯝ ꯑꯣꯏꯊꯣꯛꯑꯦꯗꯅ
ꯑꯁꯦꯡꯕꯅꯦ ꯍꯧꯖꯤꯛꯀꯥꯟꯅꯤ ꯑꯗꯨꯃꯥꯏꯅ ꯇꯧꯅꯩꯌꯦ ꯃꯤꯁꯤꯡꯁꯦ ꯑꯗꯨ ꯑꯣꯏꯔꯁꯨ ꯄꯩꯁꯥ ꯁꯨ ꯁꯨ ꯄꯩꯁꯥ ꯌꯥꯝ ꯄꯥꯏꯔꯁꯨ ꯃꯤꯒꯤ ꯋꯥꯈꯜꯂꯣꯟꯗ ꯃꯉꯣꯟꯗ ꯅꯨꯡ ꯁꯤꯅꯕ ꯀꯩꯅꯣ ꯇꯧꯔꯗꯤ ꯀꯥꯟꯅꯗ꯭ꯔꯦꯗ
ꯃꯥꯅꯦ ꯄꯩꯁꯥ ꯄꯥꯏꯔꯖꯨ ꯍꯥꯏꯗꯤ ꯃꯤꯒꯤ ꯃꯤ ꯂꯣꯏꯅꯕ ꯀꯃꯥꯏꯅ ꯃꯤꯉꯣꯟꯗ ꯀꯔꯤ ꯀꯃꯥꯏꯅ ꯀꯩꯅꯣ ꯇꯧꯒꯅꯤ ꯈꯣꯠꯀꯅꯤ ꯑꯗꯨꯒꯨꯝꯕ ꯕꯦꯕꯥꯔ ꯅꯨꯡꯕꯥꯔ ꯀꯩꯝ ꯂꯩꯇ꯭ꯔꯗꯤ ꯀꯥꯅꯗꯦꯕ
ꯑꯗꯨꯅꯦ
ꯎꯝ ꯍꯥꯏꯗꯤ ꯐꯅ ꯐꯅ ꯂꯥꯏꯔꯤꯛ ꯇꯝꯃꯖꯨ ꯃꯥꯒꯤ ꯂꯥꯏꯁꯨꯗꯨ ꯌꯥꯎꯗ꯭ꯔꯒꯗꯤ ꯃꯥ ꯑꯗꯨ ꯑꯣꯏ ꯃꯥꯗꯤ ꯑꯗꯨ ꯄꯥꯁꯅꯤ ꯃꯥꯗꯤ ꯑꯗꯨꯒꯤ ꯁꯥꯔꯇꯤꯐꯤꯀꯦꯠ ꯄꯥꯏꯔꯦꯅ
ꯑꯗꯨꯅ ꯃꯤꯕꯨ ꯌꯥꯝ ꯀꯩꯅꯣ ꯇꯧꯔꯒ ꯌꯥꯗꯦ ꯑꯗꯨꯒꯨꯝꯕ ꯄꯥꯝꯗꯦ ꯑꯩꯗꯤ ꯍꯥꯏꯕꯗꯤ ꯃꯤ ꯅꯨꯡꯁꯤ ꯌꯥꯝ ꯈꯪꯗꯕꯒꯤ ꯇꯥꯏꯞꯇꯣ
ꯎꯝ ꯈꯪꯉꯤꯗ ꯅꯪꯅ ꯀꯔꯝꯕꯅꯣ ꯅꯪꯅ ꯄꯥꯝꯃꯤꯅꯣ ꯍꯥꯏꯗꯣ ꯑꯩ ꯒꯌꯥꯟ ꯇꯥꯏ
ꯍꯥꯏꯗꯤ ꯃꯤ ꯌꯥꯝ ꯀꯩꯅꯣ ꯅꯨꯡꯁꯤ ꯍꯥꯏꯕꯗꯤ ꯂꯩꯌꯦꯗꯅ ꯃꯤ ꯌꯥꯝ ꯑꯋꯥꯕ ꯈꯪꯕ ꯍꯥꯏꯕꯗꯤ ꯄꯩꯁꯥ ꯌꯥꯝ ꯄꯥꯏꯕꯁꯤꯡꯁꯦ ꯈꯪꯗꯦꯗ ꯃꯤ ꯃꯣꯏꯗꯤ ꯋꯥꯗꯕꯅꯤꯅꯀꯣ
ꯈꯪꯕ ꯌꯥꯎꯋꯦꯕꯀꯣ ꯀꯔꯝꯕ ꯀꯔꯝꯕ ꯏꯃꯨꯡꯗ ꯈꯪꯉꯛꯀꯅꯤ ꯍꯥꯏꯕ ꯀꯥꯟꯗ ꯍꯥꯏꯗꯤ ꯃꯥꯗꯣ ꯃꯣꯏꯒꯤ ꯏꯃꯨꯡꯗꯣ ꯅꯠꯇ꯭ꯔꯒ ꯃꯁꯥꯗꯣ ꯍꯧꯖꯤꯛ ꯄꯩꯁꯥ ꯄꯥꯏꯔ ꯂꯩꯕ ꯃꯤꯗꯣ ꯃꯥ ꯌꯥꯝꯅ ꯂꯥꯏꯔꯔꯥꯒ ꯍꯧꯔꯛꯑꯕ
ꯎꯝ
ꯑꯗꯨꯗꯤ ꯃꯥꯅ ꯐꯅ ꯏꯅꯥꯛ ꯈꯨꯜꯂꯁꯨ ꯑꯗꯨꯗꯤ ꯃꯤꯒꯤ ꯑꯋꯥꯕ ꯈꯪꯗꯣꯏꯅꯦꯕ
ꯎꯝ
ꯑꯗꯨꯒ ꯄꯩꯁꯥ ꯍꯥꯏꯗꯤ ꯃꯥꯒꯤ ꯃꯃꯥ ꯃꯄꯥꯅ ꯄꯩꯁꯥ ꯃꯃꯥ ꯃꯄꯥꯅ ꯄꯩꯁꯥ ꯄꯥꯏꯔꯝꯃꯒ ꯍꯧꯔꯛꯑꯒ
ꯎꯝ
ꯄꯩꯁꯥ ꯄꯥꯏꯅ ꯂꯩꯕ ꯀꯥꯡꯕꯨꯁꯤꯗꯤ ꯑꯗꯨꯝ ꯈꯪꯉꯔꯣꯏ ꯃꯤꯒꯤ
ꯑꯗꯨꯅꯦ ꯃꯤ ꯈꯔ ꯑꯋꯥꯕ ꯈꯪꯕ ꯃꯤꯁꯤꯡꯅ ꯈꯪꯕꯒꯤ
ꯃꯥꯅꯦ ꯍꯥꯏꯗꯤ ꯃꯁꯥ ꯃꯁꯥꯗ ꯋꯥꯔꯛꯄꯗꯣ ꯊꯦꯡꯅꯔꯛꯄ ꯀꯥꯡꯕꯨꯅꯗꯤ ꯍꯌꯦꯡ ꯃꯥꯅ ꯄꯩꯁꯥ ꯄꯥꯏꯔꯛꯑꯁꯨ ꯃꯤꯉꯣꯟꯗ ꯁꯛ ꯀꯥꯛꯄ ꯈꯣꯠꯄ ꯀꯩꯝ ꯂꯩꯇꯦꯕ ꯍꯥꯏꯗꯤ ꯑꯗꯨꯝ ꯃꯤꯒꯤ ꯑꯋꯥꯕ ꯇꯥꯔꯛꯄ ꯀꯥꯟꯗ ꯑꯗꯨꯝ ꯈꯪꯕꯤꯕ ꯈꯣꯠꯄ
ꯎꯝ ꯑꯩꯈꯣꯏꯗꯤ ꯀꯩꯁꯨ ꯍꯥꯏ ꯑꯩꯗꯤ ꯌꯥꯗꯔꯦꯗ ꯃꯤ ꯌꯥꯝ ꯀꯣꯏꯅ ꯇꯧꯕꯁꯨ ꯄꯥꯝꯗ꯭ꯔꯦ
ꯃꯥꯅꯦ ꯑꯗꯨ ꯅꯪꯒꯤꯗꯤ ꯀꯔꯤ ꯀꯔꯝꯕ ꯏꯟꯖꯥꯡꯅ ꯏꯍꯥꯎ ꯍꯥꯎꯒꯦ
ꯑꯁ ꯈꯪꯗꯦ
ꯑꯩ ꯍꯥꯏꯔꯛꯀꯦꯀꯣ ꯑꯩ ꯍꯥꯏꯔꯛꯀꯦ ꯆꯨꯝꯕ꯭ꯔꯥ ꯌꯦꯡꯉꯣ
ꯍꯥ
ꯑꯆꯝꯕ ꯏꯟꯖꯥꯡꯗ ꯍꯥꯏꯔꯛꯀꯦꯀꯣ ꯑꯗꯣ ꯁꯥ ꯅꯠꯇꯕ
ꯑꯥ ꯍꯥꯏꯔꯣ ꯀꯩ ꯄꯥꯝꯒꯗꯕ ꯃꯥꯟꯒꯦ
ꯈꯪꯗꯦ ꯊꯥꯎ ꯉꯧꯗꯗꯤ ꯆꯥꯕ ꯌꯥꯔꯝꯗꯧ ꯃꯥꯟꯗꯦꯗ ꯅꯪ
ꯆꯨꯝ꯭ꯔꯥ
ꯅꯪ ꯈ ꯅꯪ ꯈꯟꯕꯗꯣ ꯂꯥꯜꯂꯦ ꯑꯗꯨꯗꯤ
ꯊꯥꯎ ꯌꯥꯎꯕꯗꯗꯤ ꯆꯥ ꯌꯥꯔꯝꯗ꯭ꯔ ꯅꯪꯅ ꯄꯥꯥꯝꯃꯝꯗꯣꯏꯁꯦ ꯃꯣꯃꯣꯒꯨꯝꯕ ꯇꯧꯆꯣꯀꯨꯝꯕ ꯑꯗꯨꯝꯚꯣꯏ ꯐꯥꯁ ꯐꯨꯗꯀꯤ ꯑꯗꯨꯒꯨꯝꯕ ꯑꯆꯥꯄꯣꯀꯨꯝꯗꯤ ꯈꯔ ꯄꯥꯝꯃꯦꯀꯣ
ꯃꯥꯟꯕ꯭ꯔꯣ ꯄꯥꯝꯕ
ꯑꯗꯨꯒ ꯁꯥꯗꯅ ꯑꯗꯨꯝ ꯑꯣꯣꯛꯁꯥ ꯁꯟꯁꯥ ꯑꯗꯨꯝ
ꯁꯟꯁꯥ ꯄꯥꯟꯗꯌꯥ
ꯑꯦ ꯍꯣꯏꯗ ꯑꯗꯨꯗꯤ ꯍꯟꯅꯨꯔꯔꯕꯅꯤꯅ ꯌꯥꯁꯨ ꯌꯥꯔꯝꯃꯂꯣꯏ
ꯑꯁ ꯌꯥꯝ ꯎꯁꯤꯠꯇꯦ ꯁꯤꯗꯤ
ꯑꯦ ꯍꯥꯟ ꯅꯨꯔꯦ ꯣꯍꯥ ꯅꯨꯔꯦ ꯍꯥꯏꯕꯅꯤꯒ ꯑꯩ ꯉꯔꯥꯡ ꯍꯥꯏꯒ꯭ꯔꯗꯨꯗꯤ ꯌꯥꯝ ꯆꯍꯤ ꯌꯥꯝ ꯑꯍꯟ ꯃꯥꯜꯂꯦꯅ
ꯑꯍꯟ ꯅꯠꯇꯦ ꯑꯩꯒꯤ ꯑꯍꯟ ꯑꯣꯏ